ꯍꯂꯣ ꯍꯂꯣ ꯎꯝ ꯅꯣꯡ ꯆꯨꯔꯛꯑꯕꫭ
ꯑꯩꯈꯣꯏ ꯅꯪ ꯅꯣꯏ ꯅꯣꯡ ꯇꯥꯏ ꯍꯥꯏꯔ
ꯂꯩꯠꯇꯦ ꯇꯥꯏꯗꯤ ꯃꯀꯨꯞ ꯃꯀꯨꯞꯀꯤ ꯅꯪ ꯍꯦꯝꯃꯅꯦ ꯍꯥꯟ ꯑꯃꯛꯦꯛꯞꯄ꯭ꯔꯦ
ꯑꯣ ꯑꯩꯈꯣꯏꯁꯨ ꯃꯔꯨꯞ ꯃꯀꯨꯞ ꯃꯀꯨꯞ ꯈꯤꯛꯄ ꯍꯧꯔꯛꯑꯦ ꯍꯧꯖꯤꯛꯇ ꯅꯣꯡ ꯇꯥꯕꯁꯦ ꯏꯪꯕꯨꯗꯤ ꯏꯪꯉꯦꯕꯨ ꯊꯕꯛ ꯇꯧꯕꯅꯤꯅ ꯑꯩꯈꯣꯏꯗꯗꯤ ꯅꯣꯡ ꯇꯥꯕꯁꯦ ꯈꯔ ꯌꯥꯝ ꯇꯥꯏꯅꯤ ꯌꯥꯝ ꯀꯟꯅ ꯇꯥꯕꯗꯧꯗꯤ ꯃꯥꯟꯗꯦ ꯃꯣꯁ ꯈꯤꯇꯪꯗꯤ ꯀꯟꯁꯤꯜꯂꯛꯑꯦ ꯑꯩꯈꯣꯏ ꯀꯩꯅꯣ ꯇꯧꯔꯤꯕ ꯂꯩꯕꯥꯛ ꯁꯨꯕꯗꯣ ꯇꯧꯔꯤꯑꯕꯀꯣ ꯑꯗꯨꯗꯒꯤ ꯅꯣꯡꯁꯤꯗ ꯇꯥꯍꯟꯕꯁꯤꯗꯤ ꯐꯔꯛ ꯌꯥꯝ ꯇꯥꯗꯣꯏꯅꯦꯕ ꯇꯁꯦ
ꯉꯁꯤ ꯊꯕꯛꯁꯨ ꯃꯤ ꯂꯥꯛꯄ꯭ꯔꯥ
ꯑꯦ ꯇꯧꯕꯒꯤꯗꯣ ꯂꯥꯛꯑꯦ ꯍꯥꯏꯕ ꯎꯝ ꯅꯍꯥꯟꯂꯗꯤ ꯑꯃꯨꯛ
ꯌꯨꯝ ꯃꯅꯤꯡꯉꯣꯒꯤꯗ ꯑꯃꯨ ꯃꯈꯣꯡ ꯑꯃꯨꯛ ꯃꯈꯣꯡ ꯑꯍꯨꯝ ꯍꯥꯞꯄꯤꯔꯣ ꯀꯌꯥ
ꯃꯅꯤꯡꯂꯣꯝꯒꯤ ꯅꯠꯇꯦ ꯃꯈꯥ ꯊꯪꯕ ꯁꯥꯏꯠꯇꯣ ꯑꯥ ꯃꯈꯥ ꯊꯪꯕ ꯁꯥꯏꯠꯇꯨꯒꯤ ꯃꯅꯤꯡꯒꯤꯗꯤ ꯋꯥꯠꯂꯤꯗ ꯃꯅꯤꯡꯒꯤꯗꯨꯅ ꯑꯃꯨꯛ ꯑ ꯈꯣꯡ ꯍꯥꯝꯐꯝ ꯈꯣꯠꯐꯝ ꯏꯔꯨꯖꯕ ꯀꯩꯀꯥ ꯁꯦꯝꯃꯛꯀꯗꯣꯏꯅꯦ
ꯑꯣ ꯅꯣꯏꯒꯤꯅꯦ ꯀꯩꯅꯣ ꯇꯧꯋꯦꯕ ꯑꯣ ꯍꯧꯖꯤꯛ ꯁꯣꯝ ꯃꯈꯥ ꯊꯪꯕ ꯁꯥꯏꯠꯇꯣ ꯃꯈꯣꯡ ꯀꯌꯥ ꯍꯥꯞꯄꯤꯅꯣꯕ ꯑꯍꯨꯝ ꯍꯥ
ꯃꯈꯥ ꯑꯥ ꯃꯈꯣꯡ ꯑꯍꯨꯝ ꯍꯥꯞꯄꯤꯅꯦ
ꯅꯨꯏ ꯌꯨꯝꯐꯝ ꯁꯥꯒꯠꯂꯤꯗꯣ
ꯎꯝ
ꯑꯗꯨꯒꯤꯗꯤ ꯀꯩꯅꯣ ꯍꯧꯁꯤ ꯆꯥꯛꯈꯨꯝ ꯑꯣꯏꯅ
ꯑꯥ
ꯑꯗꯥꯏꯐꯥꯎ ꯌꯥꯎꯗꯣꯏꯔꯕ
ꯌꯥꯎꯋꯅꯦ ꯍꯧꯖꯤꯛ ꯍꯧꯖꯤꯛ ꯂꯩꯔꯤꯕ ꯆꯥꯛꯈꯨꯝ ꯑꯣꯏꯔꯤꯕ ꯖꯒꯥꯗꯣ ꯑꯗꯨꯕꯨ ꯌꯥꯎꯋ ꯎꯝ ꯑꯗꯨꯝ ꯑꯗꯨꯝ ꯌꯥꯝ ꯀꯟꯅ ꯄꯤꯛꯄꯗꯤ ꯑꯣꯏꯗꯦꯗ
ꯑꯗꯨꯒꯤ ꯄꯣꯠꯇꯨꯅ ꯁꯥꯕ ꯈꯣꯠꯄ ꯑ ꯑꯗꯨꯒꯤ ꯄꯣꯠꯇꯨꯅ ꯁꯥꯕ ꯈꯣꯠꯄ ꯂꯣꯏꯔꯛꯑꯒꯗꯤ ꯅꯣꯏ ꯐꯔꯦ ꯐꯖꯩ ꯐꯖꯗꯦ
ꯐꯖꯗꯣꯏꯅꯦ ꯑꯩꯈꯣꯏꯒꯤꯗꯤ ꯑꯥ ꯐꯖꯗꯣꯏꯅꯦ ꯑꯩꯈꯣꯏꯒꯤꯗꯤ ꯍꯥꯏꯕꯗꯤꯅꯦ ꯏꯁꯇ꯭ꯔꯦꯠ ꯂꯩꯗꯣꯏꯅꯤꯗꯅꯀꯣ ꯂꯝꯕꯤꯗ ꯏꯁꯇ꯭ꯔꯦꯠ ꯍꯥꯏꯗꯔꯦ ꯂꯝꯕꯤꯁꯦ ꯁꯥꯡꯅ ꯂꯩꯗꯣꯏꯅꯤꯗꯅ
ꯑꯗꯨ ꯌꯨꯝꯗ ꯑꯅꯝꯕ ꯂꯣꯏ ꯀꯩꯅꯣ ꯑꯣꯜꯂꯅꯤꯅꯦ ꯀꯩꯅꯣ ꯑꯥ ꯀꯩ ꯀꯗꯧꯝꯗꯧꯅꯣ ꯃꯥꯏꯑꯟꯁꯤꯕꯣ ꯑꯋꯥꯡ
ꯑꯥ ꯅꯠꯇꯦ ꯑꯩꯈꯣꯏꯒꯤꯁꯦ ꯑꯩꯈꯣꯏ ꯊꯣꯛꯄꯕꯨꯗꯤ ꯑꯋꯥꯡꯡꯂꯣꯝꯗ ꯊꯣꯛꯆꯩꯗꯅꯀꯣ ꯑꯗꯨꯒ ꯑꯣꯟꯕ ꯑꯗꯨꯗꯤ ꯃꯃꯥꯡ ꯑꯣꯜꯂ ꯑꯣꯜꯂꯒꯅꯦ ꯁꯥꯔꯤꯁꯦ ꯑꯩꯈꯣꯏꯒꯤ ꯃꯥꯒꯤ ꯑ ꯎꯝ ꯌꯨꯝꯒꯤ ꯀꯩꯅꯣ ꯀꯩꯅꯣ ꯈꯥꯏꯕ ꯍꯥꯏꯅ ꯑꯃ ꯂꯩꯕꯗꯣ ꯑꯗꯨꯒꯤꯗꯤ ꯃꯃꯥꯡ ꯑꯣꯜꯂꯒ ꯁꯥꯔꯤꯅꯦꯕ ꯑꯗꯨꯒ ꯊꯣꯛꯄꯕꯨꯗꯤ ꯑꯋꯥꯡ ꯄꯥꯡꯅ ꯊꯣꯛꯆꯕꯩ ꯋꯥꯅꯤ ꯍꯥꯏꯕ
ꯎꯝ ꯑꯗꯗꯒꯤ ꯀ ꯣ ꯑꯩꯅ ꯁꯨꯝ ꯌꯦꯡꯄꯗ꯭ꯔꯣ ꯑꯩꯒꯤ ꯂꯕꯤꯗꯣ ꯂꯩꯒꯤ ꯏꯌꯥꯝꯕ ꯂꯩꯒꯗꯕ ꯑꯍꯟꯗꯨꯒꯤ ꯃꯣꯏꯒꯤ ꯃꯣꯏꯒꯤ ꯌꯨꯝꯗꯨꯔ
ꯑ ꯆꯪꯁꯤꯜꯂꯛꯏ ꯈꯤꯇꯪ ꯑꯗꯨꯗꯣ ꯁꯥꯕꯗꯣ ꯁ ꯅꯤ
ꯋꯥꯍꯥꯗꯤꯖ
ꯎꯝꯝ ꯎꯝ ꯎꯝ ꯎꯝ ꯎꯝ ꯑꯁꯣꯨꯝ ꯅꯥꯀꯟ ꯃꯈꯥ ꯊꯪꯕ ꯁꯥꯏꯗꯠꯇꯅꯅꯦ ꯂꯝꯗꯣ ꯃꯥꯡ ꯂꯩꯍꯧꯔꯤꯕ ꯑꯗꯨꯒꯤꯗꯣ ꯑꯗꯨ ꯌꯥ ꯅꯤ ꯀꯥꯝ ꯐꯨꯠ ꯐꯨꯠ ꯃꯔꯤ ꯐꯨꯠ ꯐꯨꯠ ꯑꯅꯤ ꯐꯨꯠ ꯑꯅꯤ ꯑꯍꯨꯝꯒꯨꯝꯕꯩ ꯆꯥꯡ ꯂꯦꯝ ꯍꯧꯔꯦ ꯁꯣꯝꯗ ꯁꯣꯝꯗ ꯐꯨꯠ ꯑꯝꯇꯪ ꯊꯥꯗꯣꯛꯑꯝꯕꯗꯅꯦꯗ ꯑ ꯀꯣꯝꯕꯗꯧꯕꯅꯦ
ꯆ ꯍꯥꯏꯕ ꯅꯣꯏꯗꯤ ꯊꯧꯛ ꯊꯣꯛꯂꯛꯄ ꯅꯠꯇꯦ ꯁꯨꯕꯥꯒꯤ ꯄꯣ꯭ꯂꯦꯝ ꯑꯗꯨꯗꯤ ꯀꯃꯨꯅꯤꯇꯤ ꯍꯣꯜ ꯑꯃꯝꯧꯔꯛꯑꯅꯤꯗꯤ ꯊꯣꯛ
ꯑꯗꯨ ꯀꯃꯇ ꯍꯔꯦ ꯂꯕꯤꯁꯤ ꯁꯥꯡꯅ ꯂꯩꯕꯅꯤꯅꯅꯦ ꯁꯥꯏ ꯏꯁꯤꯡ ꯆꯥꯕ ꯈꯣꯠꯄ ꯀꯩꯀꯥ ꯇꯧꯕꯒꯤꯕꯨꯗꯤ ꯌꯥꯝ ꯀꯣꯝꯅꯦꯕꯀꯣ ꯁꯪꯗꯣꯛ ꯁꯥꯡꯅ ꯇꯧꯔꯛꯄꯗ ꯑꯥ ꯑꯕꯣꯛꯅꯤ ꯀꯩꯅꯣ ꯃꯅꯤꯡꯐꯥꯎ ꯑꯣꯏꯔꯛꯄ ꯀꯗꯅꯤꯌꯥ ꯑꯗꯨꯒ ꯄꯥꯛꯇꯕꯩ ꯋꯥꯅꯤꯗꯅ ꯀꯣ ꯁꯥꯡꯕꯒꯤꯗꯤ ꯁꯥꯡꯝꯗꯣꯏꯅꯤꯗꯅ
ꯑꯪ ꯑꯗꯩ ꯗꯥꯛꯇꯣꯔ ꯅꯪꯒꯤꯅ ꯀꯥꯏ ꯑꯥ ꯗꯥꯛꯇꯣꯔ ꯅꯪꯒꯤꯅ ꯑꯥ ꯃꯔꯤꯡꯗ ꯇꯥ ꯑꯗꯨꯏꯔ ꯑꯣꯏꯔꯒꯗꯤ ꯑꯁꯦꯡꯕ
ꯑꯩꯒꯤ ꯑꯁꯦꯡꯕ ꯑꯣꯏꯕꯗꯤ ꯑꯥ ꯃꯅꯤꯡꯗ ꯇꯥꯕꯅꯦꯕꯀꯣ ꯑꯗꯣ ꯂꯁꯨꯅ ꯂꯩꯔꯕꯅꯤꯅ ꯃꯣꯏ ꯑꯗꯨꯝ ꯂꯩꯔꯒꯦ ꯑꯗꯨꯝ ꯍꯥꯏꯕ ꯎꯝ ꯑ ꯑꯩꯒꯦ ꯑꯩꯅ ꯃꯥꯒꯤ ꯍꯦꯛ ꯃꯊꯛꯇꯨꯗ ꯃꯃꯥꯡꯗꯨꯗ ꯍꯥꯏꯇꯥꯔꯦ ꯆꯞ ꯃꯥꯟꯅꯕꯗꯨꯕꯨ ꯑꯗꯨꯝ ꯈꯜꯂꯕ ꯑꯗꯨꯕꯨꯗꯤ ꯎꯝ ꯈꯨꯗꯣꯡ ꯆꯥꯗꯅꯗꯤ ꯐꯩ ꯍꯥꯏꯕꯗꯤ ꯊꯧꯗꯣꯛ ꯊꯣꯛꯆꯟ ꯇꯧꯕ ꯈꯣꯠꯄ ꯑꯃ ꯑꯃ ꯑꯗꯒꯤ ꯂꯝꯁꯨ ꯃꯥꯡ ꯑꯗꯨꯗꯅꯀꯣ ꯍꯥꯏꯕꯗꯤ ꯂꯝꯕꯤꯒꯤ ꯈꯥꯎꯧꯒꯗꯕ ꯁꯔꯨꯛꯇꯣ ꯈꯥꯔꯣꯏꯗꯕꯅꯤ ꯑꯗꯨꯗꯤ ꯑꯗꯨꯒꯨꯝꯕ ꯑꯩꯕꯨꯗꯤ ꯈꯨꯗꯣꯡꯆꯥꯥꯕ ꯂꯩꯕ ꯑꯗꯨꯕꯨ ꯀꯗꯧ ꯀꯔꯤꯝ ꯈꯪꯗꯦꯗ ꯑꯗꯨꯗ
ꯅꯣꯏꯒꯤ ꯀꯩꯅꯣꯗꯤ ꯑꯣꯏ ꯃꯥꯜꯂꯦ ꯑꯩꯁꯨ ꯈꯄꯗ ꯅꯣꯏꯒꯤꯗ ꯅꯣꯏꯒꯤ ꯏꯆꯤꯜ ꯏꯅꯥꯎꯒꯤꯅꯦ ꯃꯤ ꯑꯃꯃꯝꯗ ꯁꯨꯝ ꯌꯦꯟ ꯇꯧꯕꯗ ꯁꯨꯝ ꯍꯥꯏꯐꯦꯠ ꯄꯣꯏꯟ ꯑꯍꯨꯝꯗꯤ ꯍꯦꯟꯕ꯭ꯔꯥ
ꯑꯍꯨꯝ ꯑꯍꯨꯝꯃꯨꯛꯇꯅꯤ ꯍꯥꯏꯌꯦ
ꯑ ꯑꯩ ꯑꯗꯨ ꯆ ꯃꯥꯟꯕ ꯍꯥꯏꯇꯥꯔꯦ ꯃꯐꯝꯗ ꯌꯦꯡꯕꯗ
ꯎꯝ
ꯑꯩꯈꯣꯏꯁꯨ ꯑꯗꯨꯝꯕꯒꯤ ꯃꯌꯥꯅꯤ ꯑꯍꯨꯝ ꯈꯤꯇꯪ ꯍꯦꯜꯂꯝꯕꯅꯤ ꯐꯪꯗꯣꯏꯁꯦ
ꯑꯣ ꯑꯗꯨꯗꯤ ꯆꯥꯎꯔꯤ ꯀꯩꯅꯣꯅꯦ ꯅꯣꯏꯁꯨ ꯌꯥꯝꯅ ꯅꯣꯏꯁꯦ ꯃꯅꯤꯡꯗꯨ ꯖꯒꯥ ꯌꯥꯝ ꯁꯥꯡꯅ ꯂꯩꯔꯤꯕ꯭ꯔꯕ
ꯑꯪ ꯈꯔ ꯂꯩꯔꯤ ꯄꯣꯏꯅꯦ
ꯎꯝ
ꯄꯨꯅꯥ ꯀꯩꯅꯣ ꯇꯥ ꯍꯣꯨꯝꯗꯩꯔ
ꯑꯣ ꯑꯣꯟꯅ ꯀꯅ ꯑꯃꯨ ꯃꯤ ꯌꯥꯝꯗꯕ ꯑꯗꯨꯅꯅꯤ ꯑꯩꯈꯣꯏꯒꯤꯅ ꯃꯤ ꯑꯃꯨꯛ ꯌꯥꯝꯗꯦꯗꯕ ꯑꯩꯈꯣꯏꯒꯤꯅ ꯑꯃꯨꯛ ꯆꯥꯎꯕꯁꯤꯅꯗꯤꯧꯕꯗꯨꯗꯤ ꯑꯩꯈꯣꯏꯒꯤ ꯑꯩꯈꯣꯏ ꯄꯣꯏꯟ ꯇꯔꯥꯒ ꯅꯤꯄꯥꯜꯅꯤꯕ ꯑꯩꯈꯣꯏ ꯐꯪꯉꯤꯁꯦ
ꯅꯣꯏ ꯅꯨꯄꯥ ꯀꯌꯥꯅꯣ ꯍꯥꯏꯕ ꯅꯨꯄꯥ ꯇꯔꯨꯛ
ꯑꯩꯈꯣꯏ ꯇꯔꯨꯛꯀꯤ ꯒꯦꯜꯂꯄ ꯀꯌꯥ ꯌꯥꯝ ꯁꯥꯡꯗꯣꯏꯅꯦꯉꯅꯦ ꯑꯗꯨꯗꯤ ꯂꯝꯕꯤꯗꯣ
ꯎꯝ ꯍꯪꯗꯦ ꯑꯗꯨ ꯑꯣ ꯃꯥꯥꯟꯗꯦ ꯅꯣꯏꯒꯤ ꯍꯧꯖꯤꯛ ꯍꯧꯖꯤꯛ ꯂꯩꯕ ꯌꯨꯝꯗꯝ ꯃ ꯃꯥꯟꯗꯅ ꯄꯤꯛꯇ꯭ꯔꯨ ꯂꯔꯀꯥꯟꯗ ꯀꯥ ꯀꯥ ꯌꯥꯝ ꯂꯣꯡꯕꯗ ꯉꯥꯎꯋꯦ ꯍꯥꯏꯕ
ꯆꯪꯉꯛꯄꯗꯗꯤꯅꯦ ꯊꯣꯛꯐꯝꯒ
ꯑ ꯅꯦꯠꯁꯦ ꯑꯃꯨꯛ ꯇꯥꯗ꯭ꯔꯦꯅꯦ ꯅꯨꯡꯉꯥꯏꯇ ꯃꯥꯜꯂꯦ ꯇꯥꯔꯕꯣ ꯇꯥꯕꯗ꯭ꯔꯧ ꯅꯦꯠꯁꯧꯕ ꯅꯨꯡꯉꯥꯏꯇꯦ ꯃꯩ ꯃꯨꯠꯈ꯭ꯔꯖꯥꯠꯂꯥ ꯃꯨꯠꯇꯦ ꯎꯝ ꯍꯂꯣ ꯇꯔꯔꯕꯣ ꯇꯔꯕꯥ